ꯃꯨꯊꯤ ꯀꯩꯗꯧꯔꯤꯅꯣ ꯅꯪꯕꯣ ꯑꯩ ꯚꯣꯏꯁꯦ ꯇꯥꯗꯦꯅꯦ ꯀꯩꯅꯣ ꯉꯥꯏꯈꯣ ꯑ ꯍ ꯑꯩ ꯉꯥꯡꯢꯁꯦ ꯇꯥꯕ꯭ꯔ ꯌꯦꯡꯉꯣ ꯍꯜꯂꯣ ꯑꯣ ꯇꯥꯏ ꯇꯥꯏ
ꯀꯩꯗꯩꯩꯅꯣ
ꯊꯣꯛꯑꯝꯃꯅꯤꯗ ꯅꯪ ꯀꯩꯗꯩꯅꯣ ꯆꯥꯛ ꯆꯥꯔꯕꯣ
ꯆꯥꯛ ꯊꯣꯡꯍꯧꯔꯤꯕꯅꯤ ꯂꯣꯏꯗꯤ ꯂꯣꯢꯍꯧꯗꯣꯔꯝꯅꯤ
ꯀꯩ ꯖꯥꯡ ꯊꯣꯡꯍꯧꯏꯕ
ꯎꯝ ꯑꯗꯨꯝ ꯏꯔꯣ ꯖꯟꯂꯦ ꯉꯁꯤꯗꯤ
ꯆꯧ ꯑꯃꯇ ꯂꯩꯔꯛꯑꯣ ꯑꯗꯨꯗꯤ ꯆꯥꯁꯤ ꯑꯁꯦꯡꯕꯩꯅꯦ ꯍꯥꯏꯁꯤ ꯐꯒꯤꯅꯠꯇꯦ
ꯢꯁ ꯑꯩ ꯑꯃꯨꯛ ꯌꯥꯎꯊꯣꯛꯈꯤꯗꯅ
ꯈꯔ ꯍꯥꯎꯕ ꯑꯝꯇ ꯂꯩꯔꯣ ꯀꯩꯅꯣ ꯆꯥꯊꯣꯛꯁꯦ ꯀꯩꯅꯣ ꯌꯥꯔꯦ ꯕꯣ
ꯂꯩꯔꯁꯦ ꯆꯥꯔꯣꯏꯁꯦ
ꯎꯝ ꯅꯞ ꯀꯅꯤ ꯑꯗꯩꯗꯤ
ꯕꯣꯜ ꯌꯦꯡꯉꯨ ꯅꯣꯢ ꯌꯦꯡꯉꯨ ꯕꯣꯟ ꯌꯦꯡꯗꯣꯢꯔꯣ ꯀꯥꯅ ꯀꯗꯧ ꯃꯥꯟꯒꯦ
ꯐ꯭ꯔꯦꯟꯁ
ꯑ ꯍꯨꯝ
ꯐ꯭ꯟꯦꯁꯅ ꯀꯥꯗꯧ ꯃꯥꯜꯂꯦ ꯑꯩ ꯋꯥꯈꯟꯗ
ꯗꯤ ꯍꯂꯥꯟꯗꯤ ꯅꯝꯃꯤꯍꯦ
ꯍꯂꯥꯟꯗꯣ ꯌꯥꯗꯧ ꯃꯥꯟꯗꯦꯗ ꯃꯑꯣꯡꯗꯣ
ꯑꯂꯥꯟꯗꯤ ꯌꯥꯝ ꯃꯥ ꯀꯩꯅꯣ ꯄꯁꯦꯟꯇꯥꯁꯨ ꯇꯣꯕꯟ
ꯀ꯭ꯂꯥꯁ ꯀꯌꯥꯅꯣ ꯃꯥ ꯀꯥꯢꯁꯦ
ꯃꯥꯁꯦ ꯀ꯭ꯂꯥꯁ ꯁꯕꯦꯟ ꯑꯥꯠ ꯑꯥꯠ ꯑꯣꯏꯔꯃꯥꯂꯦ
ꯎꯝ ꯎꯝ ꯅꯪ ꯁ꯭ꯀꯨꯜ ꯆꯠꯇ꯭ꯔꯣ ꯅꯣꯏ ꯀꯥꯂꯦꯟ ꯁꯨꯤꯇꯤ ꯊꯥꯏꯕ꯭ꯔꯣ
ꯊꯥꯔꯤ
ꯀꯃ ꯀꯥꯟꯗꯣ
ꯀꯁ ꯂꯥꯕ ꯊꯥꯅꯤ ꯃꯊꯪ ꯂꯥꯛꯑꯦ ꯍꯛꯇꯪ ꯂꯥꯛꯏ ꯃꯅꯤꯄꯨꯔꯁꯤꯕꯨ ꯑꯣꯏꯔꯃꯥꯟꯂꯦ
ꯑꯗꯨꯕꯨ ꯈꯪꯗꯦꯗ ꯂꯥꯏꯔꯤꯛ ꯇꯝꯃꯒ ꯌꯥꯔꯣꯏꯀꯣ
ꯑꯁ
ꯀꯔꯤꯒꯤ ꯅꯕꯦꯟ ꯈꯪꯏ ꯇꯥꯕ ꯈꯇꯥ ꯉꯥꯏꯔꯦꯕꯀꯣꯜ ꯑꯅꯤ ꯁꯥꯟꯅꯔ ꯂꯣꯏꯔꯦ
ꯑꯅꯤ ꯁꯥꯟꯅꯔ ꯂꯣꯢꯔꯦ ꯑꯅꯤꯖꯦ ꯑꯁ ꯉꯥꯔꯥꯡ ꯐꯠ ꯐꯠ ꯇꯠ ꯇꯜꯂꯦ
ꯑꯁ ꯑꯩ ꯐꯅꯥꯝ ꯋꯥꯠꯂꯤꯅꯦ ꯁꯤ ꯂꯣꯏꯁꯤꯜꯂꯒ ꯋꯥꯠꯂꯤꯁꯤ ꯁꯥꯟꯅꯒꯗꯕ ꯌꯦꯜ ꯇꯅꯥꯎꯒꯤꯖꯨ ꯍꯂꯛꯈꯤꯗ꯭ꯔꯦ ꯑꯗꯨ ꯉꯥꯔꯥꯡ ꯑꯗꯨꯝ
ꯅꯪ ꯀꯌꯥ ꯋꯥꯠꯂꯤ
ꯋꯥꯠꯂꯤ ꯊꯝꯃꯣ ꯊꯝꯃꯦ
ꯏ ꯌꯥꯝꯖꯤꯟꯂꯛꯇ꯭ꯔꯦ ꯀꯩꯅꯣ
ꯑꯁ ꯌꯥꯃꯤꯗ ꯑꯗꯨꯝ ꯌꯕ꯭ꯔꯥꯥꯁꯣꯏꯁꯨ ꯌꯥꯎꯒꯦꯅ ꯍꯥꯏꯕꯅꯤꯅꯦ ꯁꯤꯁꯦ
ꯑ ꯃꯣꯏꯗꯤ ꯁꯥꯟꯅꯗꯣꯏꯅꯦ ꯑꯁ ꯑꯩ ꯑꯗꯣ ꯂꯤꯁꯤꯡ ꯆꯥꯇ꯭ꯔꯨꯛ ꯗꯥꯏꯔꯦꯛ ꯐꯪꯉꯔꯣꯏ ꯇꯧꯕ ꯑꯁ ꯍꯣꯢ ꯅꯪ ꯑꯩꯒ ꯗꯤ ꯄꯠ ꯈꯦꯠꯅꯔꯅꯤ
ꯅꯪꯒꯤ ꯅꯔꯣꯟ ꯀꯃꯥꯏ ꯈꯦꯠꯅꯗꯣꯏꯅꯣ ꯍꯦꯢꯁꯦ ꯀꯔꯤ ꯐꯦꯟ ꯄꯤ ꯑꯦ ꯍꯥꯢꯔ ꯐꯥꯝ ꯐꯥꯝ ꯑꯗꯨꯝ ꯍꯥꯏ ꯂꯩ
ꯐꯦꯝ ꯄꯦ ꯗꯣ ꯑꯝꯇ ꯇꯥ ꯆꯤꯁꯦꯒꯤ ꯍꯨꯖꯤꯛ ꯄꯩꯁꯥ
ꯑ ꯁꯂꯅ ꯆꯂ ꯀꯥꯄ ꯌꯥ ꯑꯗꯨ꯭ꯔꯣ
ꯃꯉꯛ ꯂꯩꯅꯕ꯭ꯔꯣ ꯗꯥꯃꯦ ꯃꯉꯛ ꯍꯥꯏꯗꯤ ꯑꯩꯈꯣꯏ ꯚꯤꯗꯤꯌꯣ ꯀꯣꯜ ꯇꯧꯕꯗꯣ
ꯎꯝ
ꯅꯪ ꯇꯧꯈꯤꯕꯗꯣ ꯀꯃꯥꯏꯅ ꯇꯧꯒꯦ ꯁꯣꯝꯗ ꯂꯩꯌꯨ ꯁꯣꯝꯗ ꯂꯩꯌꯨ ꯍꯥꯏꯔꯛꯄ ꯅꯠꯇ꯭ꯔꯒ ꯑꯗꯨꯝ ꯑꯦꯁ ꯇꯧꯈ ꯎꯠꯂ ꯌꯥꯕ꯭ꯔꯥ
ꯂꯩꯗꯣꯏꯅꯤ ꯀꯩꯅꯣ ꯎꯠꯂꯒ ꯀꯩꯅꯣ ꯎꯔ ꯃꯣꯏ ꯇꯧ ꯍꯥꯏꯕꯗꯣ ꯇꯧꯗꯣꯏ ꯑꯗꯨ ꯇꯧꯗꯣꯏꯔ ꯅꯣꯢ ꯀꯩ ꯏꯟꯖꯥꯡ ꯊꯣꯡꯉꯤꯅꯣ
ꯏꯔꯣꯟꯂꯒ ꯕꯣꯔ ꯑꯝ ꯍꯧꯕꯅꯤ
ꯑꯈꯣꯏ ꯅꯦꯍꯣꯢ ꯍꯌꯦꯡ ꯂꯥꯛꯀꯅꯤ ꯍꯥꯏꯕꯅꯤꯍꯦ ꯀꯩ ꯖꯥꯡ ꯊꯣꯡꯗꯣꯢꯅꯣ
ꯈꯪꯗꯦ ꯑꯩ ꯂꯄꯍꯣꯡꯕꯕꯨ ꯆꯠꯇꯣꯔꯤ
ꯀꯥꯅꯒꯤ ꯂꯨꯍꯣꯡꯕ ꯅꯪꯗꯤ
ꯃꯣꯅꯤꯊꯣꯏ ꯍꯣꯏ ꯃꯆꯦꯒꯤ
ꯃꯣꯅꯤꯊꯣꯏ ꯍꯣꯏ ꯃꯆꯦ ꯂꯨꯍꯣꯡꯉꯕꯣ ꯍꯥꯏꯁꯦ
ꯃꯣꯏ ꯃꯆꯦ ꯑꯍꯟꯗꯣ ꯂꯨꯍꯣꯡꯉꯦ
ꯀꯩ ꯂꯝꯗ
ꯀꯗꯥꯏ ꯗꯅꯣꯝ ꯑꯣꯏꯕꯅꯦ ꯈꯔ ꯗꯤ ꯂꯞꯄꯅꯦ
ꯑꯧ ꯐꯩꯐꯩ ꯃꯆꯦ ꯌꯥꯏꯃꯗꯤ
ꯌꯥꯏꯃꯗꯨꯁꯨ ꯈꯔ ꯂꯩꯗꯤ ꯍꯣꯡꯈꯤꯗꯧꯒꯅꯤ ꯃꯥ ꯅꯨꯡꯉꯥꯏꯍꯧꯗꯣꯔꯅꯤ ꯂꯩꯇꯦ ꯃꯆꯦ ꯑꯅꯤ ꯂꯩꯥ ꯇꯣꯝꯕꯤ ꯍꯨꯝ
ꯃꯁꯤ ꯂꯩꯔꯒ ꯍꯦꯟꯅ ꯅꯨꯡꯉꯥꯏꯗꯣꯏꯅꯤ ꯑꯉꯥꯎꯕ
ꯃꯥ ꯃꯥꯆꯦ ꯆꯈꯤꯕꯅꯤ ꯃꯥ ꯀꯩꯅꯣ ꯇꯧ ꯂꯥꯏ ꯆꯠ
ꯅꯨꯡꯉꯥꯏꯔꯛꯈꯤꯅꯤ ꯃꯆꯦ ꯂꯩꯉꯩꯅ ꯃꯆꯦ ꯂꯩꯅ ꯈꯔ ꯇꯧꯕꯤꯕꯗꯣ ꯃꯊꯟ ꯉꯥꯏꯅꯤ ꯃꯊꯟ ꯂꯣꯏ ꯇꯧꯔꯅꯤ ꯄꯥꯈꯣꯟ ꯀꯩꯀꯥ ꯇꯟꯗ꯭ꯔꯣ ꯑꯗꯨ ꯍꯦꯟꯅ
ꯑꯗꯨꯕꯨꯗꯤ ꯃꯥ ꯄꯒ ꯃꯥꯒꯇꯪ ꯂꯩꯍꯧꯗꯧꯔꯤ
ꯆꯥꯛꯊꯤ ꯂꯥꯃꯦꯍꯦ ꯉꯁꯤꯗꯤ ꯅꯃꯊꯤ
ꯑꯁ
ꯑꯕꯦꯅ ꯅꯃꯊꯨ ꯆꯒ ꯆꯒ
ꯍꯟꯇꯛ ꯍꯟꯇꯛ ꯂꯧꯗꯗꯩꯁꯤꯗꯤ ꯄꯥꯁ ꯇꯧꯊꯣꯛꯑꯁꯦꯍꯦ
ꯗꯥꯏꯔꯦꯛ ꯇꯧꯔꯦ
ꯄꯥꯁꯇ ꯇꯧꯊꯣꯛꯑꯒ ꯀꯩꯅꯣꯗꯤ ꯆꯥ ꯌꯥꯏꯍꯦ ꯁꯥ ꯑꯃꯗꯨꯝ
ꯗꯛ ꯆꯔ ꯁꯣꯏꯗꯦꯕꯤ
ꯗꯥꯏꯠ ꯆꯁꯗꯤ ꯀꯃꯥꯏꯅꯦ ꯆꯪꯕꯅꯣ ꯈꯪꯗꯦꯅꯦꯍꯦ ꯃꯥꯒꯤ ꯃꯗꯣ ꯑꯦꯁ ꯁꯤ
ꯁꯟ ꯆꯥꯒꯅꯤ ꯍꯟꯗꯛꯇꯛꯇꯤ
ꯋꯥꯟꯁ ꯏꯁꯇꯨ ꯇ꯭ꯋꯦꯟꯇꯤ ꯄꯥꯜꯂꯦꯌꯦ ꯑꯁ ꯅꯩꯒꯔꯦ
ꯅꯥꯏꯟꯇꯤꯟ ꯑꯩꯠꯇꯤꯟ ꯅꯥꯏꯟꯇꯤꯟ ꯃꯨꯛꯅꯤ
ꯑꯗꯨꯗꯩ ꯍꯦꯟꯖꯤꯟꯕ ꯄꯩꯁꯥꯗꯣ ꯑꯁꯣꯟꯗ ꯌꯥꯎꯈꯠꯇꯄ꯭ꯔꯣ
ꯂꯧꯈꯠꯂꯣꯏ
ꯑꯣ
ꯃꯀꯣꯛꯇ ꯍꯧꯗꯣꯏꯅꯤ ꯃꯣꯏꯗꯤ
ꯑꯁ ꯃꯥ ꯄꯩꯁꯗꯤ ꯈꯔ ꯈꯦꯠꯂ ꯂꯧꯊꯣꯛꯑꯝꯅꯤꯅꯦ ꯄꯥꯁꯨ ꯇꯧꯔꯗꯤ ꯑꯗꯨꯝ ꯈꯔ ꯈꯔ ꯂꯧꯊꯣꯛꯅꯔꯅꯤ
ꯌꯥꯏꯌꯦ ꯌꯥꯏꯌꯦ ꯌꯥꯝ ꯐꯖꯩ ꯌꯥꯝ ꯐꯖꯩ ꯑꯩ ꯂꯧꯔꯗꯕꯅꯦ
ꯃꯥꯖꯤ ꯑꯦꯀꯥꯎꯟ ꯀꯌꯥꯃꯨꯛꯇꯤ ꯕ꯭ꯣꯔ ꯆꯠꯈꯤꯖꯠꯅꯣ ꯃ ꯇꯣꯝꯗ ꯑꯦꯀꯥꯎꯟꯗꯤ ꯆꯠꯂꯝ ꯃꯣꯏꯗ
ꯑꯍꯨꯝ ꯃꯔꯤꯒꯨꯝꯕ ꯃꯊꯟꯗ ꯑꯩ ꯆꯥꯏ ꯆꯠꯂꯤ ꯑꯍꯨꯝ ꯑꯅꯤ ꯑꯍꯨꯝꯗꯤ ꯆꯠꯂꯝꯃꯅꯤ ꯂꯔꯥꯀ ꯁꯔꯀꯥꯔ ꯎꯝ
ꯃꯥꯁꯨ ꯈꯔꯗꯤ ꯆꯈ꯭ꯔꯕꯖꯥꯅꯤꯅꯦ
ꯌꯥꯝ ꯆꯠꯇꯝꯃꯤꯗ ꯑꯩꯅ ꯍꯦꯜꯜꯂꯤ ꯑꯩ ꯇꯔꯥꯃꯥꯊꯣꯏꯅꯤ
ꯅꯪ ꯀꯃꯥꯏꯅ ꯇꯧꯕꯅꯣ ꯏꯁꯇꯤꯜꯗꯤ ꯅꯪ ꯍꯦꯜꯂꯝꯃꯅꯤ ꯏꯁꯀꯤꯜ ꯏꯁꯀꯤꯜ ꯂꯩꯕꯗꯤ ꯅꯪ ꯍꯦꯜꯂꯝꯒꯅꯤ ꯍꯥꯢꯕ
ꯍꯦꯟꯗꯦ ꯍꯦꯟꯗꯦ ꯌꯧꯗꯦ ꯍꯣꯏ
ꯃꯥꯅ ꯀꯃꯥꯏꯅꯅꯣ ꯆꯍꯤ ꯐꯥꯗ꯭ꯔꯤꯕ ꯃꯥꯅ ꯏꯁꯀꯤꯝ ꯀꯃꯥꯏꯅ
ꯃꯥꯏ ꯁꯦꯠ ꯃꯥꯏ ꯁꯦꯠ
ꯃꯥꯢꯟ ꯁꯦꯠ ꯑꯣꯔꯁꯨ ꯅꯪ ꯖꯨ ꯆꯞ ꯃꯥꯅꯅꯤ ꯀꯩꯅꯣ ꯅꯪ ꯃꯥꯢꯟꯁꯦꯠ
ꯀꯟ ꯂꯤꯡꯗꯤꯌꯦ ꯃꯥꯏꯟ ꯁꯦꯠꯁꯦ ꯅꯣꯔꯋꯦ ꯃꯥꯏꯀ꯭ꯔꯣꯃꯤꯅꯤ ꯅꯦꯁꯇꯦꯠ
ꯎꯝ
ꯍꯟꯗꯛꯇꯤ ꯆꯠꯇꯣꯏꯅꯤ ꯔꯥꯎꯟ ꯃꯉꯥ ꯃꯉꯥꯅꯤ ꯅꯣꯡꯃꯗ ꯆꯦꯜꯂꯤꯁꯤ
ꯐꯥꯒꯤ ꯁꯔꯥ ꯉꯝꯃꯤ ꯉꯝꯃꯤꯅꯦ ꯂꯨꯞ ꯅꯪꯕꯣ
ꯒ꯭ꯔꯥꯎꯟ ꯆꯥꯎꯕꯅꯦ
ꯀꯤꯂꯣꯃꯤꯇꯔ ꯑꯅꯤ ꯃꯈꯥꯏ ꯉꯥꯛꯇꯅꯤ ꯌꯥꯝ ꯆꯥꯎꯕ ꯅꯠꯇꯦ
ꯑꯗꯨ ꯑꯃ ꯆꯦꯟꯈꯠꯄ ꯈꯣꯠꯄ ꯆꯦꯟꯈꯠꯄꯗꯣ ꯋꯥꯕꯅꯤ
ꯋꯥꯗꯦ ꯋꯥꯗꯦ ꯀꯔꯤꯝꯇ ꯋꯥꯗꯦ ꯉꯝꯕꯤꯗꯣ
ꯀꯅꯥ ꯀꯅꯥ ꯃꯤ ꯌꯥꯝꯕ꯭ꯔꯣ ꯏꯌꯥꯝꯕ
ꯏꯁ ꯃꯤꯒꯤ ꯃꯤ ꯉꯥꯛꯇꯅꯤ ꯀꯩꯅꯣ ꯐꯨꯟ
ꯅꯪꯅꯦ ꯂꯩꯔꯦ ꯗꯥ ꯔꯣꯅꯥꯟꯗꯣ ꯂꯩꯔꯦ ꯌꯥꯔꯦ
ꯄꯩꯗꯅꯅꯤ ꯑꯔꯨꯟ ꯑꯣ ꯇꯥꯃꯣ ꯑꯣ ꯀꯥꯞ
ꯒꯥꯔꯤ ꯒꯥꯇꯤ ꯑꯔꯦꯡ ꯃꯔꯦꯡ ꯊꯧꯖꯜꯂꯛꯏꯅꯦ ꯉꯁꯥꯏꯗꯤ
ꯗꯤꯂꯤꯞꯁꯨ ꯌꯥꯎꯕꯅꯤ ꯉꯁꯥꯏꯗꯤ ꯍꯌꯦꯡꯗꯤ ꯈꯪꯗꯤ ꯌꯥꯎꯗꯣꯏꯔ ꯌꯥꯎꯔꯣꯏꯗꯣꯢꯔ ꯅꯣꯡꯃꯥꯏꯖꯤꯡ ꯅꯨꯃꯤꯠꯇ ꯊꯧꯕꯥꯜꯕꯨ ꯆꯦꯟꯒꯅꯤ ꯆꯦꯟꯗꯣꯢꯅꯤꯅꯦ
ꯑꯋꯥꯟꯕꯥ ꯈꯛꯇ
ꯊꯧꯕꯥꯜꯕꯨ ꯅꯪ ꯆꯦꯟꯒꯦꯔꯣ
ꯋꯥꯡꯖꯤꯡ ꯂꯥꯜꯂꯛ ꯑꯒ ꯑꯁ ꯃꯤꯗꯤ ꯆꯦꯟꯅꯩꯑꯣ ꯑꯩ ꯁꯀ꯭ꯨꯜ ꯆꯠꯄꯗ ꯁꯥꯡ ꯏꯁꯤꯡꯒ ꯇꯧꯗꯅ ꯑꯗꯨꯝ ꯆꯦꯟꯅꯔꯝꯃꯦ
ꯈꯣꯢꯖꯨ
ꯀꯅꯥ ꯀꯅꯥ ꯅꯣꯏ ꯒ꯭ꯔꯨꯞ
ꯑꯩꯈꯣꯏ ꯃꯔꯤꯔ ꯃꯉꯥ ꯆꯦꯟꯗꯣꯢꯅꯤ ꯀꯩꯅꯣ ꯌꯥꯎꯔꯣꯑꯦ ꯏꯋ ꯏꯁ ꯁꯣꯟ ꯆꯦꯟꯕ ꯉꯝꯃꯣꯢ ꯆꯦꯟ ꯉꯝꯃꯣꯢ ꯊꯧꯋꯥꯟ ꯇꯤꯋꯥ ꯈꯩꯖꯤꯡꯗꯩ ꯂꯥꯛꯄꯨꯗꯤ ꯂꯥꯛꯄꯕꯨꯗꯤ ꯌꯥꯏ ꯊꯧꯕꯥꯜꯁꯦ ꯃꯣꯏꯗꯤ ꯏꯟꯅꯔ ꯇꯥꯟꯅꯕ ꯉꯝꯃꯣꯏ ꯅꯨꯞꯁꯤ ꯀꯥꯅ ꯀꯅꯅꯥ ꯇꯥꯟꯅ ꯐꯣꯡꯗꯧꯔꯤ ꯅꯪ ꯐꯣꯟ ꯒꯦꯝ ꯀꯛꯊꯠꯈ꯭ꯔꯦꯕ
ꯀꯥꯛꯊꯒꯤ ꯀꯩꯀꯥꯟ ꯒꯦꯝ
ꯇꯣꯏꯅꯥ
ꯆꯞꯄ ꯑꯩ ꯁꯥꯟꯅꯁꯨ ꯁꯥꯟꯅꯍꯟꯗꯔꯦꯗ
ꯁꯄꯛꯄꯩ ꯋꯔꯤꯔ
ꯐꯣꯀꯁ ꯁꯦ ꯌꯥꯗ꯭ꯔꯦꯕ ꯐꯣꯀꯁꯁꯦ ꯑꯣꯟꯂꯤ ꯋꯥꯟ ꯁꯥꯏꯠꯇ ꯑꯣꯢꯅ ꯄꯤꯔꯒꯦꯅ ꯈꯜꯂꯦ
ꯎꯝ
ꯀꯅꯥꯝꯇ ꯐꯟꯗꯦ ꯂꯧ ꯑꯝꯇ ꯐꯟꯗꯩ ꯂꯧꯗ ꯂꯧꯗ ꯒꯤꯔꯣꯢ ꯈꯜꯂꯤꯗ ꯑꯩ ꯆꯍꯤ ꯐꯥꯔ ꯂꯧꯗꯒꯦ ꯇꯧꯕ
ꯌꯥꯏ ꯌꯥꯏꯌꯦ ꯌꯥꯝ ꯐꯖꯩ ꯌꯥꯝ ꯐꯖꯩ ꯅꯩꯈꯥꯏꯀꯣ ꯋꯥꯂ
ꯁꯤꯅꯦ ꯁꯣꯝꯗ ꯑꯩ ꯂꯥꯐꯇ꯭ꯔꯤꯗꯤꯡ ꯌꯦꯡꯕꯅꯦꯝꯃꯤ ꯃꯌꯥꯡꯒꯤ ꯑꯁ ꯃꯣꯏꯁꯨ ꯆꯪꯉꯨꯗ꯭ꯔꯦꯗꯤ
ꯃꯤꯁꯨ ꯍꯩꯌꯦ ꯅꯪ ꯍꯩꯇꯧꯅꯦ
ꯀꯩꯅꯣ ꯗꯣꯂꯔ ꯂꯥꯛ ꯇꯔꯥꯍꯨꯝꯗꯣꯏꯗꯒ ꯊꯝꯃꯤꯅ ꯇꯤꯄꯤꯗ ꯏ
ꯏꯟꯗꯤꯌꯥ ꯀꯥꯟ ꯐꯥꯏꯕ꯭ꯂ ꯗꯗꯤꯃꯣꯅꯤ ꯗꯦꯃꯣ
ꯈꯪꯗ꯭ꯔꯦꯗ ꯇꯧꯔꯤꯁꯤ ꯑꯩꯗꯤ ꯁꯠ ꯁꯠ ꯃꯥꯏ ꯄꯥꯛꯑꯗꯤ ꯑꯩꯈꯣꯏꯒꯤ ꯑꯁ ꯁ꯭ꯋꯥꯏꯁꯤ ꯍꯤꯡꯒꯣꯟꯅꯨꯡꯗꯤ
ꯗꯥꯏꯔꯦꯛ ꯄꯥꯛꯑꯦꯍꯦ ꯍꯟꯗꯛꯇꯤ ꯁꯨꯡꯁꯣꯏ ꯁꯣꯏꯗ
ꯃꯤ ꯁꯚꯦꯟ ꯌꯔ ꯐꯥꯏꯚ ꯏꯌꯔꯁ ꯎꯕ ꯃꯤ ꯕꯨꯛꯇ ꯃꯥꯥꯏ ꯄꯥꯛꯄ ꯄꯥꯛꯑꯁꯨ ꯑꯁ ꯇꯧꯏ ꯑꯩꯈꯣꯏꯒꯤ ꯍꯧꯕꯗ ꯉꯥꯏꯔꯤ ꯀꯃꯥꯏꯅ
ꯌꯥꯅꯤ ꯌꯥꯅꯤ ꯃꯇꯝ ꯌꯥꯝ ꯂꯩꯔꯤꯀꯣ ꯋꯥꯒꯅꯨꯀꯣ ꯏꯅꯥꯎ ꯃꯁꯤꯡ ꯃꯨꯛ ꯊꯤꯔꯨꯅꯤꯀꯣ ꯃꯨꯊꯤ ꯍꯧꯅꯕꯤ ꯀꯅꯅ ꯊꯤꯕ ꯍꯧꯔꯨꯔꯤꯅꯣ ꯈꯪꯗꯦꯅꯦ
ꯋꯥꯁꯦ ꯃꯥꯏꯀꯩ ꯍꯥꯏꯒꯗꯝ ꯃꯁꯤꯡ ꯊꯤꯔꯔꯣꯢ ꯃꯊꯪꯗꯗꯤ
ꯁꯤꯡ ꯊꯤꯔꯤꯗꯨ ꯌꯥꯔꯣꯏꯌꯦ
ꯏꯁꯀ꯭ꯌꯨꯁ ꯇꯧꯕꯤꯒ꯭ꯔꯦ ꯃꯣꯏꯅ
ꯉꯁꯤꯗꯤ ꯐꯖꯟ ꯇꯨꯝꯅꯤꯡꯉꯦꯍꯦ ꯕꯣꯜꯁꯨ ꯂꯩꯇꯦꯌꯦ ꯇꯨꯝꯊꯦꯛꯑꯗꯝꯅꯤ ꯉꯁꯤꯗꯤ ꯑ ꯇ꯭ꯋꯦꯟꯇꯤ ꯐꯥꯏꯚ ꯃꯤꯅꯠ ꯁ꯭ꯋꯥꯏꯗꯩ ꯑ ꯇ꯭ꯋꯦꯟꯇꯤ ꯐꯥꯏꯚ ꯁꯦ ꯀꯦꯟ ꯁ꯭ꯋꯥꯏꯗ ꯌꯦꯡꯒꯦ ꯇ꯭ꯋꯦꯟꯇꯤ ꯁꯦꯀꯦꯟꯕꯧ ꯊꯝꯁꯤꯀꯣ
ꯑꯩꯁꯨ ꯊꯥꯡ ꯌꯥꯏꯌꯦ ꯌꯥꯏꯌꯦ ꯈꯔ ꯁꯥꯡꯅꯜꯂꯤꯒꯩ ꯑꯩ ꯁ꯭ꯇꯥꯔ ꯀꯥꯈꯠꯄꯅꯦ ꯐꯨꯟ ꯗꯒꯂꯤꯡ ꯗꯖꯤꯌꯦꯡꯗꯦ
ꯁ꯭ꯇꯥꯔ ꯐꯨꯟꯗ ꯐꯨꯟꯅ ꯄꯣꯏꯟꯠ ꯀꯌꯥ ꯄꯤꯒꯦ ꯆꯥꯇ꯭ꯔꯨꯛꯀ ꯀꯌꯥ
ꯌꯥꯇ꯭ꯔꯨꯛꯀ ꯀꯨꯟꯊ꯭ꯔꯥ ꯀ꯭ꯌꯥꯅꯣꯝ ꯂꯩ
ꯑꯣꯈꯦ ꯑꯣꯈꯦ ꯑꯣ ꯊꯃꯦ ꯊꯝ